ꯑ
ꯇꯥꯔꯕꯣ
ꯑꯣ ꯇꯥꯏꯌꯦ ꯇꯥꯏꯌꯦ ꯇꯥꯔꯕꯣ
ꯇꯥꯔꯦ ꯇꯥꯔꯦ ꯏꯌꯥꯝꯕ ꯀꯩ ꯗꯧꯔꯝꯃꯤꯅꯣ ꯏꯌꯥꯝꯕꯧ
ꯑꯁ ꯁꯨꯝ ꯆꯥꯛ ꯆꯥꯔꯝꯗꯥꯏꯒꯤ ꯉꯥꯏꯍꯥꯛ ꯄꯣꯊꯥꯔꯝꯕꯅꯦ ꯆꯥꯛ ꯏꯪꯍꯟꯕ ꯑꯣꯏꯅ
ꯑꯣ ꯀꯩ ꯃꯊꯦꯜ ꯊꯣꯡꯖꯜꯂꯕ
ꯑꯁ ꯈꯣꯡꯗ꯭ꯔꯨꯝ ꯊꯣꯡꯉꯦ ꯉꯁꯤꯗꯤ ꯅꯍꯥꯟ ꯂꯤꯂꯣꯡꯗꯒꯤ ꯈꯣꯡꯗ꯭ꯔꯨꯝ ꯐꯖꯕ ꯑꯃ ꯂꯩꯔꯛꯑꯦ
ꯑꯝ
ꯑꯗꯨ ꯇꯧꯔꯒ ꯊꯣꯡꯖꯤꯜꯂꯦ
ꯀꯩꯅꯣ ꯍꯋꯥꯏꯖꯥꯔ ꯍꯥꯞꯇ꯭ꯔꯣ
ꯑꯁ ꯍꯋꯥꯏꯖꯥꯔꯗꯤ ꯍꯥꯞꯇꯦꯅꯦ ꯑꯩꯗꯤ ꯍꯋꯥꯏꯖꯥꯔꯗꯤ ꯑꯩ ꯍꯋꯥꯏꯖꯥꯔꯒ ꯊꯣꯡꯕ ꯍꯥꯎꯕ꯭ꯔꯣ ꯈꯣꯡꯗ꯭ꯔꯨꯝꯖꯦ
ꯍꯥꯎꯕꯅꯦ ꯀꯩꯅꯣ ꯊꯥꯎ ꯈꯤꯇꯪ ꯍꯩꯔꯦꯗꯅ ꯑꯗꯨꯒ ꯍꯋꯥꯏꯖꯥꯔ ꯍꯥꯞꯄ ꯐꯖꯅ ꯊꯣꯡꯕ ꯍꯥꯎꯕꯅꯦ ꯐꯖꯅ
ꯃꯊꯪ ꯊꯣꯡꯉꯒꯦ ꯇꯪꯈꯥꯏ ꯑꯃ ꯂꯩꯔꯤꯕ
ꯑꯣ ꯑꯗꯨꯒ ꯀꯩꯅꯣꯗꯣ ꯀꯔꯤ ꯍꯥꯏꯒꯔꯦ ꯃꯣꯏ ꯃꯨꯀꯥ ꯉꯥ ꯍꯥꯏꯕ꯭ꯔꯥ ꯀꯩꯅꯣ ꯉꯥ ꯃꯆꯥ ꯂꯩꯕꯗꯣ ꯑꯗꯨꯒ ꯑ ꯑꯗꯨꯒ ꯐꯖꯅ ꯍꯥꯞꯄꯒ ꯐꯖꯅ ꯊꯣꯡꯕꯗꯣ
ꯑꯧ ꯅꯪꯒꯤꯗꯤ ꯊꯣꯡꯉꯥꯕꯣ ꯀꯩꯅꯣ
ꯑꯩꯒꯤ ꯊꯣꯡꯗ꯭ꯔꯤꯗ ꯌꯦꯟꯁꯥꯡ ꯂꯩꯕ ꯆꯠꯁꯤꯔꯥꯅ ꯇꯧꯔꯝꯕꯅꯦ
ꯑꯥ
ꯊꯣꯡꯕ ꯌꯥꯝ ꯇꯜꯂꯦꯅ
ꯊꯦꯡꯉꯦ ꯉꯁꯤꯗꯤ ꯀꯩꯅꯣ ꯑꯍꯥꯎꯕ ꯆꯥꯒꯦꯍꯥꯏꯔꯣ
ꯑꯍꯥꯎꯕ ꯆꯥꯗꯣꯏꯔꯥ ꯀꯩ ꯆꯥꯗꯣꯏꯅꯣ ꯈꯪꯗꯦ ꯊꯣꯡꯉꯥꯔꯣꯏꯌꯦ ꯑꯗꯨꯝ ꯏꯟꯁꯥꯡ ꯑꯊꯣꯡꯕ ꯑꯣꯏꯅ ꯂꯩꯔꯨꯔꯒꯦ
ꯑꯣ ꯑꯁ ꯅꯣꯡ ꯐꯥꯗꯣꯛ ꯀꯩꯁꯨ ꯀꯥꯏꯗꯦꯗꯥ
ꯎꯝ ꯉꯥꯁꯤꯗꯣ ꯊꯣꯡꯕ ꯌꯥꯝ ꯇꯜꯂꯦ ꯉꯁꯥꯏ ꯁꯥꯟꯅꯕ ꯊꯣꯛ ꯎꯏꯕ
ꯑꯣ ꯑꯦ ꯀꯩꯅꯣꯗꯥꯔꯣ ꯂꯝꯄꯥꯛꯇꯔꯣ
ꯑ ꯂꯝꯄꯥꯛꯇ ꯁꯥꯟꯅꯕ
ꯕꯣꯜ ꯁꯥꯟꯅꯩꯔꯣ ꯀꯩꯅꯣ
ꯑꯥ ꯕꯣꯜ ꯁꯥꯟꯅꯔꯨꯕ ꯑꯗꯣ ꯉꯁꯤꯗꯨ ꯈꯤꯇꯪ ꯋꯥꯔꯕ ꯑꯗꯩ ꯏꯃꯥꯟꯅꯕ ꯑꯃ ꯑ ꯀꯩꯅꯣ ꯇꯧꯕ ꯍꯥꯏꯇꯥꯔꯦ ꯉꯁꯤ ꯃꯥꯁꯨ ꯂꯥꯛꯄ ꯂꯥꯛꯄꯗꯨꯗ ꯏꯟꯁꯥꯡ ꯏꯕꯥꯅꯤ ꯊꯣꯡꯁꯦ ꯍꯥꯏꯕꯗꯨꯗ ꯃꯥꯁꯨ ꯊꯣꯡꯕ ꯍꯩꯇꯦ ꯍꯥꯏꯕ ꯑꯩꯁꯨ ꯋꯥꯔꯃꯤꯅ ꯊꯣꯡꯕꯁꯨ ꯌꯥꯝ ꯇꯜꯂꯕ
ꯑꯥ ꯑꯗꯨꯝ ꯇꯞꯅ ꯊꯣꯡꯉꯨꯗ
ꯍꯣꯏ ꯊꯣꯡꯕ꯭ꯔꯥ ꯂꯩꯕ꯭ꯔꯥ ꯀꯩꯅꯣꯝ ꯇꯧꯔꯗꯕꯅꯦ ꯉꯥꯁꯤꯕꯨꯗꯤ ꯑꯗꯣ ꯎꯝ ꯏꯌꯥꯝꯕꯁꯨ ꯀꯩꯅꯣ ꯇꯧꯁꯤ ꯀꯩꯅꯣ ꯁꯥꯟꯅꯕ ꯈꯔ ꯈꯔ ꯊꯣꯛꯂꯛꯑꯣ
ꯁꯥꯟꯅꯕꯁꯦ ꯑꯩꯁꯦ ꯊꯣꯛꯂꯛꯑꯗꯕꯅꯦ ꯑꯩꯁꯨ ꯍꯟꯗꯛ ꯑꯦꯛꯖꯥꯝ ꯂꯩꯕꯀꯣ ꯑꯗꯣ ꯑꯦꯛꯖꯥꯝꯕꯨꯗꯤ ꯂꯣꯏꯔꯦ ꯉꯁꯤ
ꯑꯥ
ꯑꯗꯨꯒ ꯊꯣꯔꯛꯄꯕꯨꯗꯤ ꯌꯥꯔꯅꯤ ꯃꯤ ꯀꯅꯥ ꯀꯅꯥꯕꯨ ꯁꯥꯟꯅꯔꯤꯒꯦ ꯑꯩꯈꯣꯏ ꯍꯥꯟꯅ ꯁꯥꯟꯅꯔꯝꯕ ꯄꯥꯔꯇꯤꯗꯨ ꯉꯥꯛꯇꯔꯣ
ꯃꯥꯅꯦ ꯃꯥꯅꯦ ꯑꯗꯨꯗ ꯑꯅꯧꯕ ꯃꯣꯏ ꯃꯔꯤ ꯃꯉꯥ ꯑꯃ ꯌꯥꯎꯋꯦ ꯃꯥꯁꯛꯄꯨꯗꯤ ꯑꯗꯨꯝ ꯁꯥꯟꯅꯃꯤꯟꯅꯃꯤꯅ ꯍꯥꯏꯐꯦꯠꯇꯤ ꯈꯪꯉꯦ ꯃꯥꯃꯤꯡ ꯀꯩ ꯀꯥꯕꯨꯗꯤ ꯈꯪꯗꯥꯕꯩ ꯋꯥꯅꯦ
ꯑꯣ ꯑꯗꯨꯗꯤ ꯌꯥꯏꯗ
ꯍꯣꯏ ꯁꯥꯟꯅꯃꯤꯅꯕ ꯈꯩꯗꯣ ꯎꯝ ꯁꯥꯟꯅꯃꯤꯟꯅꯕ ꯀꯩ ꯇꯧꯕ ꯂꯣꯏ ꯅꯨꯡꯉꯥꯏꯕ
ꯎꯝ ꯎꯝ ꯌꯥꯏꯌꯦ ꯑꯗꯨꯗꯤ ꯊꯣꯛꯂꯛꯀꯦ ꯑꯩꯁꯨ ꯍꯥꯌꯦꯡꯒꯨꯝꯕꯗꯤ ꯄꯣꯊꯥꯈꯤꯒꯦꯕꯥꯀꯣ
ꯑꯝ
ꯑꯗꯨꯒ ꯍꯥꯡꯆꯤꯠꯇꯒꯤ ꯊꯣꯔꯛꯀꯦ
ꯍꯣꯏ ꯑꯗꯣ ꯃꯣꯏ ꯍꯥꯏꯗꯤ ꯃꯣꯏ ꯑꯅꯧꯕ ꯂꯥꯛꯄꯒꯤꯀꯣ ꯌꯥꯝ ꯅꯩꯕ ꯁꯥꯔꯤꯕ ꯍꯧꯖꯤꯛꯁꯦ ꯑꯝꯇꯪ ꯑꯩꯈꯣꯏ ꯃꯌꯥꯝ ꯑꯝꯇꯪ ꯇꯧꯔꯒ ꯑꯝꯇꯪ ꯐꯖꯅ
ꯅꯩꯒꯥꯏꯒꯗꯃꯦ ꯀꯩꯅꯣ
ꯅꯩꯈꯥꯏꯁꯦ ꯃꯣꯏꯒꯤ ꯀꯅꯥꯒꯤ ꯃꯦꯁꯤ ꯁꯤ ꯔꯣꯅꯥꯜꯗꯣ ꯂꯣꯏ ꯂꯩꯍꯧꯕꯒꯤ ꯇꯥꯏꯞꯇ ꯑꯩꯈꯣꯏ ꯅꯩꯈꯥꯏꯕꯤꯔꯝ
ꯍꯣ ꯍꯣꯏ ꯑꯗꯨꯝ ꯀꯩꯅꯣ ꯕꯣꯜ ꯌꯦꯡꯉꯣꯏꯗ꯭ꯔꯣ ꯍꯣꯔꯦꯟꯗꯤ
ꯕꯣꯜꯁꯦ ꯉꯁꯤ ꯈꯪꯗꯦꯅꯦ ꯎꯝ ꯏꯁꯥꯁꯨ ꯋꯥꯕꯨꯗꯤ ꯋꯥꯔꯦ ꯍꯣꯔꯦꯟ ꯑꯍꯥꯎꯕ ꯆꯥꯔꯒ ꯇꯨꯝꯅꯤꯡꯉꯥꯒꯗꯤ ꯇꯨꯝꯒ꯭ꯔꯥꯅꯤ ꯅꯠꯇ꯭ꯔꯒ ꯇꯨꯝꯕ ꯌꯥꯗ꯭ꯔꯒꯗꯤ ꯌꯦꯡꯗꯣꯏꯅꯦ ꯉꯁꯤ ꯅꯨꯡꯉꯥꯏꯕꯁꯨ ꯂꯩꯇꯦ
ꯕꯣꯜ ꯅꯨꯡꯉꯥꯏꯕ ꯂꯩꯇꯦꯅꯦ ꯍꯧꯖꯤꯛꯀꯥꯟꯁꯦ ꯍꯥꯏꯗꯤ ꯇꯔꯥ ꯃꯈꯥꯏꯒꯤ ꯂꯩꯔꯤꯉꯩꯗꯅꯃꯨꯛ ꯈꯔ ꯆꯥꯛ ꯇꯣꯛꯂꯛꯄꯩ ꯇꯥꯏꯃꯤꯡꯗ ꯉꯥꯏꯍꯥꯛ ꯄꯣꯊꯥꯕꯣꯏ ꯀꯩꯕꯣꯏ ꯌꯦꯡꯕ ꯌꯥꯔꯝꯕꯗꯣ ꯍꯧꯖꯤꯛꯇꯤ ꯄꯨꯡ ꯕꯥꯔꯣ ꯃꯈꯥꯏ ꯑꯃ ꯃꯈꯥꯏꯗꯨꯗꯤ ꯑꯃꯨꯛ ꯋꯥꯏꯌꯦꯗꯅ
ꯍꯣꯏ ꯍꯥꯏꯗꯤ ꯑꯌꯨꯛꯇꯨ ꯊꯕꯛ ꯑꯃꯇꯥ ꯂꯩꯅꯗꯦ ꯍꯥꯏꯗꯤ ꯑꯃꯨꯛ ꯐꯥꯕ ꯑꯌꯨꯛꯇꯁꯨ ꯍꯣꯏ ꯀꯥꯔꯤ ꯀꯥꯔꯤ ꯊꯕꯛ ꯃꯌꯥꯝ ꯂꯩꯕꯅꯤꯅ ꯑꯃꯨꯛ ꯍꯧꯖꯤꯛ ꯌꯦꯡꯉꯨꯔꯅꯤ ꯍꯌꯦꯡ ꯍꯧꯒꯠꯂꯛꯀꯥꯟꯗ ꯄꯨꯡ ꯑꯃ ꯑꯅꯤ ꯇꯥꯕꯗꯨꯗꯤ ꯅꯨꯡꯉꯥꯏꯇꯦꯕ ꯏꯁꯥ ꯇꯨꯝꯁꯤꯟꯕꯁꯨ ꯅꯨꯡꯁꯥꯅ ꯅꯝꯃꯥꯒ ꯁꯨꯝ ꯇꯨꯝꯕꯗꯣ
ꯃꯥꯅꯦ ꯑꯩꯁꯨ ꯍꯟꯗꯛ ꯋꯥꯔꯜ ꯀꯞ ꯃꯌꯥꯁꯤꯗꯤ ꯇꯨꯝꯕ ꯆꯥꯕ ꯑꯃꯨꯛ ꯃꯨꯛ ꯀꯥꯏꯕ ꯌꯥꯎꯏꯅꯦ ꯍꯥꯏꯗꯤ ꯔꯨꯇꯤꯟ ꯑꯃ ꯃꯦꯟꯇꯦꯟ ꯇꯧꯕꯗꯣ
ꯑꯥ
ꯍꯟꯖꯜꯂꯛꯇ꯭ꯔꯕꯅꯤꯅꯦ
ꯉꯝꯗꯦ ꯑꯗꯨꯅꯦ ꯑꯗꯒꯤ ꯅꯨꯡꯊꯤꯟꯗ ꯍꯥꯟꯅ ꯅꯤꯡꯊꯝꯊꯥꯗ ꯀꯩꯗ ꯑꯗꯨꯝ ꯄꯪꯇꯨꯝꯗ ꯇꯨꯝꯕ ꯌꯥꯕꯗꯣ ꯍꯧꯖꯤꯛꯇꯤ ꯌꯥꯗ꯭ꯔꯦꯕ
ꯍꯣ ꯍꯣꯏ
ꯎ ꯁꯥꯒꯠꯂꯛꯑꯕꯅꯤꯅ ꯄꯨꯡ ꯇꯥꯔꯦꯠ ꯅꯤꯄꯥꯟ ꯇꯥꯕꯩꯗꯨꯗ ꯀꯩꯅꯣ ꯇꯧꯔꯅꯤ ꯑꯗꯩ ꯅꯨꯡꯁꯥꯅ ꯅꯝꯃꯛꯄꯅꯤꯅ ꯏꯁꯥꯗꯨ ꯑꯣꯝꯆꯥꯛꯅꯒꯦ ꯇꯧꯔꯒ ꯏꯁꯥꯅ ꯐꯥꯃꯨꯡꯗ ꯂꯩꯔꯒꯅ ꯍꯦꯟꯅ ꯋꯥꯕꯗꯣ
ꯑꯥꯎ
ꯇꯧꯋꯦ ꯇꯨꯝꯕꯒꯤ ꯇꯨꯝꯗꯕꯒꯤ ꯋꯥꯕ ꯑꯃꯅꯦ ꯑꯗꯒꯤ ꯑꯃꯨꯛ ꯁꯥꯒꯠꯂꯛꯄ ꯋꯥ ꯑꯗꯨ ꯄꯨꯟꯁꯤꯜꯂꯛꯀꯥꯟꯗ ꯌꯥꯝ ꯋꯥꯏ ꯑꯣꯏ ꯏꯁꯅ
ꯑꯥꯎ ꯑꯁꯅꯅꯨꯡꯊꯟ ꯇꯨꯝꯕꯁꯤꯗꯤ ꯑꯦ ꯇꯨꯝꯗꯝꯁꯨ ꯐꯩꯌꯦꯗ ꯍꯥꯏꯗꯤ ꯏꯁꯥꯁꯨ ꯅꯣꯏꯈꯠꯂꯦꯗꯅ ꯌꯥꯝꯅ ꯑꯩꯁꯨ ꯄꯠ ꯅꯣꯏ ꯈꯜꯂꯦꯕ ꯑꯗ ꯊꯥ ꯑꯃ ꯀꯩ ꯃꯇꯨꯡꯨꯝꯃꯨꯗꯕꯗꯕꯨ ꯐꯌꯥꯝ ꯌꯅ ꯈꯠꯂ ꯀꯩꯅꯣ
ꯑ ꯑꯗꯩ ꯐꯠꯁꯨ ꯌꯥꯝ ꯐꯠꯇꯕꯅꯦ ꯅꯣꯏꯕ ꯈꯛꯇ ꯅꯠꯇꯕꯤꯗꯣ ꯍꯥꯏꯗꯤ ꯌꯥꯝ ꯊꯖꯩ ꯅꯨꯡꯗꯥꯡ ꯇꯨꯝꯕ ꯀꯥꯏꯕ ꯍꯥꯏꯁꯦ ꯌꯥꯝꯅ ꯀꯥꯏꯑꯕ
ꯃꯥꯅꯦ ꯃꯥꯅꯦ
ꯑꯗꯨꯅ ꯅꯨꯡꯊꯤꯜꯁꯤ ꯇꯨꯝꯕꯁꯨ ꯑꯩꯁꯨ ꯍꯩꯒ ꯍꯩꯅꯗꯦ ꯅꯨꯡꯊ ꯆꯤꯡꯕꯤ ꯀꯥꯗꯃꯦ
ꯑꯩꯒꯤ ꯏꯆꯤꯟ ꯏꯅꯥꯃꯨꯛ ꯅꯨꯡꯊꯤꯟꯁꯦ ꯀꯃꯥꯏꯅ ꯇꯧꯒꯦꯗ ꯄꯨꯡꯈꯥꯏ ꯑꯃꯨꯛꯈꯩ ꯃꯇꯨꯡꯃꯗꯤ ꯐꯕ ꯍꯥꯏꯗꯤ ꯁꯨꯝ ꯉꯥꯏꯍꯥꯛ ꯔꯤꯐ꯭ꯔꯦꯁ ꯇꯧꯅꯕ ꯑꯗꯨ ꯅꯠꯇꯦꯕ ꯇꯨꯡꯈ꯭ꯔꯗꯤ ꯑꯃꯨꯛ ꯄꯨꯡ ꯑꯅꯤ ꯑꯍꯨꯝ ꯇꯣꯝꯖꯜꯂꯛꯑꯦ ꯅꯨꯡꯊꯤꯟꯗꯗꯤ ꯑꯗꯨꯗꯤ ꯄꯨꯔꯥ ꯀꯥꯏꯑꯦꯗꯅ
ꯔꯇꯤꯅ ꯏꯀꯥꯏ ꯀꯥꯏꯕꯤꯅꯦꯕ
ꯍꯣꯏ ꯍꯣꯏ
ꯍ ꯑꯗꯨꯅ ꯌꯥꯝ ꯅꯨꯡꯉꯥꯏꯇꯕꯅꯤꯗꯤ ꯑꯗꯨꯅ ꯑꯩꯁꯨ ꯅꯨꯡꯊꯤꯟꯕꯁꯨ ꯇꯨꯝꯗꯦ ꯑꯗꯨ ꯅꯣꯡ ꯐꯥꯗꯣꯛ ꯇꯨꯝꯃꯕꯨꯗꯤ ꯌꯥꯎꯔꯦ ꯇꯨꯝꯕ ꯀꯥꯟꯗ ꯏꯁꯥꯁꯦ ꯍꯦꯛꯇ ꯅꯥꯗ ꯍꯦꯛꯇ ꯇꯧꯦꯕꯅꯤ
ꯑꯥꯎ ꯀꯥꯂꯦꯟꯗꯁꯨ ꯅꯨꯡꯉꯥꯏ ꯑꯇꯤꯗ ꯇꯨꯝꯕꯁꯤ ꯀꯥꯂꯦꯟꯗ ꯇꯣꯡꯊꯤꯟ ꯇꯨꯝꯁꯤꯟꯕꯁꯤ ꯐꯠꯇꯦꯕ ꯌꯥꯝꯅ ꯏꯪꯊꯝꯊꯥꯗꯅ ꯑꯃꯨꯛ ꯈꯤꯇꯪ ꯐꯕꯒꯤ ꯇꯥꯏꯞ ꯈꯜꯂꯦ ꯑꯩꯅ
ꯎꯝ ꯅꯤꯡ ꯁꯝꯊꯗꯗꯤ ꯑꯗꯨꯝ ꯊꯦꯡꯅ ꯍꯣꯠꯂꯁꯨ ꯀꯩꯗꯧꯔꯁꯨ ꯑꯗꯨꯝ ꯅꯨꯡꯁꯥꯗꯨ ꯊꯦꯡꯅ ꯁꯥꯔꯦ ꯑꯗꯨꯏ ꯃꯊꯛꯇ ꯑꯃꯨꯛ ꯅꯨꯡꯁꯥ ꯀꯌꯥꯝ ꯀꯨꯏꯅꯅꯕ ꯂꯩ ꯃꯤꯒꯦ
ꯃꯥꯅꯦ ꯍꯣꯏ
ꯑꯗꯨꯅ ꯇꯨꯝꯕꯗꯣ ꯇꯦꯡꯅ ꯍꯧꯒꯠꯂꯁꯨ ꯑꯗꯨꯝ ꯏꯁꯥꯗ ꯀꯩꯁꯨꯝ ꯇꯧꯋ
ꯇꯨꯝꯁꯨ ꯇꯨꯝꯅꯤꯡꯗꯕꯅꯦ ꯑꯗꯨꯃꯥꯏꯅ ꯇꯧꯔꯕꯔꯕꯅꯤꯅ ꯍꯥꯏꯗꯤ ꯑꯗꯨꯝ ꯃꯇꯝꯗꯨ ꯀꯩꯅꯣ ꯇꯧꯔꯕꯅꯤꯅꯀꯣ ꯍꯥꯏꯗꯤ ꯀꯥꯂꯦꯟꯁꯤꯗꯤ ꯑꯃꯨꯛ ꯉꯟꯅꯁꯨ ꯑꯃꯨꯛ ꯍꯧꯒꯠꯄꯁꯨ ꯌꯥꯎꯏꯤ ꯉꯟꯅ ꯍꯧꯒꯠꯂꯨꯔꯒꯗꯤ ꯑꯃꯨꯛ ꯊꯨꯝꯅꯤꯡꯉꯛꯄ ꯌꯥꯎꯏꯅꯦ ꯍꯦꯛꯇ ꯋꯥꯈꯜ ꯀꯤꯡ ꯍꯦꯛ ꯆꯦꯜꯂꯨꯕꯁꯦ ꯑꯗꯨꯗꯩ ꯑꯩ ꯆꯥꯛ ꯈꯠꯇꯣꯛꯂꯗꯤ ꯍꯦꯛꯇ ꯏꯁꯥꯗꯣ ꯇꯨꯝꯅꯤꯡꯉꯛꯄꯗꯧꯝ ꯇꯧꯋꯦꯕ
ꯑ ꯌꯥꯗꯦ ꯍꯥꯏꯗꯤ ꯁꯥꯒꯠꯂꯛꯄꯗꯨꯅ ꯏꯁꯥꯗꯣ ꯍꯨꯟꯖꯤꯜꯂꯛꯄ ꯍꯥꯏꯇꯥꯔꯦ
ꯃꯥꯅꯦ ꯃꯥꯅꯦ
ꯑꯗꯨ ꯀꯅꯥ ꯀꯅꯥ ꯆꯥꯗꯣꯏꯅꯣ ꯉꯁꯤ ꯅꯪ ꯈꯣꯡꯂꯣ ꯊꯣꯡꯉꯦ ꯑꯗꯨꯕꯨ
ꯑꯁ ꯑꯁꯤ ꯏꯊꯟꯗ ꯇꯥꯔꯦꯗ ꯑꯩꯗꯣ ꯅꯥꯀꯟꯒꯤ ꯑꯩꯈꯣꯏ ꯊꯪꯅꯕ ꯑꯃ ꯂꯩꯔꯝꯕꯅꯦ ꯃꯥꯒ ꯑꯃꯨꯛ ꯆꯥꯕꯅꯦꯕ
ꯎꯝ
ꯑꯗꯣ ꯉꯁꯤꯗꯤ ꯃꯥ ꯃꯌꯨꯝ ꯀꯨꯝꯒꯅ ꯇꯧꯗꯦ ꯑꯩꯗꯣ ꯈꯪꯍꯧꯗ꯭ꯔꯕ ꯃꯥꯗꯣ ꯑꯗꯨ ꯏꯟꯖꯥꯡꯗꯨꯁꯨ ꯈꯔ ꯌꯥꯝ ꯊꯧꯖꯤꯜꯂꯨꯔꯦ ꯄꯥꯎꯗꯨ ꯐꯥꯎꯅꯍꯧꯗꯕ ꯃꯥ ꯑꯀꯣꯟ ꯃꯌꯨꯝ ꯆꯠꯂꯦꯅ ꯇꯧꯔꯝꯗꯩ ꯑꯃꯨ ꯏꯟꯁꯥꯡꯅ ꯂꯦꯝꯗꯧ ꯃꯥꯜꯂꯦ ꯈꯣꯡꯖ꯭ꯔꯣꯝꯗꯨꯁꯨ ꯆꯥꯎꯋꯦꯕ ꯑꯩꯅ ꯂꯩꯔꯤꯗꯣ ꯑꯗꯣ ꯑꯩꯅ ꯇꯪꯈꯥꯏ ꯃꯌꯥ ꯇꯧꯁꯜꯂꯨꯔꯕ
ꯑꯣ ꯂꯨꯄꯥ ꯀꯌꯥ ꯄꯤ ꯂꯩꯕ
ꯉꯔꯥꯡꯒꯤꯗꯨ ꯀꯌꯥꯅꯣ ꯑꯩꯅ ꯂꯧꯔꯛꯄꯗꯨꯕꯨ ꯑꯌꯨꯛ ꯉꯟꯇꯥ ꯂꯧꯔꯛꯄꯅꯦ ꯃꯩ ꯂꯤꯂꯣꯡꯗꯒꯤ ꯂꯨꯄꯥ ꯅꯤꯐꯨ ꯃꯌꯥꯔꯣ ꯀꯤꯂꯣꯗ ꯅꯤꯐꯨ ꯃꯌꯥ ꯁꯥꯕ ꯀꯩꯅꯝꯣ ꯇꯧꯋꯦ
ꯎ ꯍꯅꯦꯠꯇ
ꯑꯥ ꯀꯤꯂꯣ ꯀꯌꯥꯅꯣꯝ ꯇꯥꯕꯅꯦꯕ
ꯁꯤꯗꯗꯤ ꯀꯂꯨ ꯅꯠꯇꯦ ꯈꯤꯇꯪ ꯈꯨꯄꯥꯛꯥꯛꯪ ꯄꯥꯔꯛꯄꯗꯨꯗ ꯑꯗꯨꯝ ꯂꯨꯄꯥ ꯍꯨꯝꯐꯨ ꯍꯨꯝꯗ꯭ꯔꯥꯐꯥꯎ ꯌꯧꯔꯝꯒꯅꯤꯅꯦ ꯃ ꯑꯩꯈꯣꯏ ꯁꯏ ꯌꯨꯕꯅꯦ ꯑꯩꯗꯣ
ꯑꯣ ꯂꯧꯐꯝꯅꯁꯨ ꯑꯗꯨꯝ ꯈꯦꯠꯅꯩꯗ ꯍꯥꯏꯗꯤ ꯑꯩꯗꯨꯅ ꯁꯨꯝ ꯀꯩꯅꯣ ꯆꯠꯂꯨꯕꯗ ꯊꯕꯛ ꯆꯠꯂꯨꯕꯗ ꯇꯥꯏꯃꯤꯡ ꯇꯥꯕꯒꯤꯀꯣ
ꯑꯥ
ꯇꯇꯥꯒ ꯑꯣꯏꯕꯒ ꯑꯗꯨ ꯂꯧꯁꯜꯂꯛꯄꯅꯦꯕ
ꯎꯝ ꯀꯥꯟꯅꯩ ꯑꯌꯨꯛ ꯉꯟꯇꯥꯗ ꯂꯧꯍꯧꯕꯁꯤꯅ ꯐ꯭ꯔꯦꯁꯁꯨ ꯑꯣꯏꯔꯦ ꯑꯗꯨꯒ ꯅꯣꯡꯁꯨ ꯂꯣꯏ ꯍꯣꯡꯉꯦ ꯁꯤꯗ ꯑꯩꯈꯣꯏꯅꯁꯨ ꯍꯥꯏꯁ
ꯍꯣꯏ ꯍꯣꯏ ꯑꯩ ꯐꯖꯃꯟꯕꯩ ꯂꯧꯔꯛꯄ ꯍꯥꯏꯇꯥꯔꯦ ꯆꯤꯟꯖꯥꯡꯗꯣ ꯂꯩꯍꯧꯗ꯭ꯔꯦꯅ ꯇꯧꯕꯗꯩꯗꯤ ꯈꯣꯡꯗꯣꯝꯗꯣ ꯃꯣꯏꯗꯣ ꯊꯥꯡꯗꯣꯛꯎꯗꯕ ꯂꯝꯗꯨꯗꯤ ꯐꯖꯩꯑꯕ ꯂꯣꯛꯁꯥ ꯂꯩ ꯈ꯭ꯔ
ꯑꯩꯈꯣꯏ ꯁꯤꯗ ꯑꯩꯈꯣꯏꯗ ꯌꯣꯜꯂꯤꯕ ꯄꯣꯠ ꯃꯈꯩꯁꯤꯗꯤ ꯑꯝꯇ ꯆꯥꯕꯗꯁꯨ ꯑꯇ ꯍꯥꯎꯇꯦꯕ ꯑꯃꯣꯝꯗ ꯀꯔꯤ ꯃꯣꯏ ꯀꯔꯤꯕꯨ ꯍꯥꯞꯆꯤꯟꯕꯅꯣ ꯈꯪꯗꯦ
ꯑꯗꯨꯒ ꯊꯨꯅꯁꯨ ꯄꯠꯇ꯭ꯔꯣ
ꯄꯜꯂꯦ ꯄꯜꯂꯦ
ꯅꯣꯡ ꯅꯤꯅꯤ ꯊꯝ ꯌꯥꯗꯦꯃꯤ ꯁꯥꯒ ꯁꯥꯔꯦ ꯐꯤꯁꯀ ꯂꯩꯇꯦ ꯍꯥꯏꯗꯤ ꯔꯦꯟꯇ ꯂꯩꯕꯒꯥꯏꯁꯤꯗꯤ ꯐꯤꯁꯀꯗꯨꯗꯤ ꯊꯝ ꯉꯝꯕ ꯅꯠꯇꯦꯅ
ꯎꯝ ꯁꯨꯝ ꯋꯥꯏꯑꯕ ꯌꯥꯝꯅ
ꯑꯗꯨꯅꯦ ꯈꯖꯤꯛꯇꯪ ꯂꯧꯕꯁꯨ ꯑꯃꯨꯛ ꯌꯥꯗꯕ
ꯑꯗꯒꯤ ꯑꯗꯨ ꯍꯥꯏꯒꯗꯤ ꯃꯥꯏꯔꯦꯟꯒꯨꯝꯕ ꯀꯩꯒꯨꯝꯕꯅ ꯊꯤꯅ ꯐꯈꯔꯦ
ꯍꯣꯏ ꯍꯣꯏ ꯍꯣꯏ ꯑꯩ ꯁꯨꯃꯥꯏ ꯁꯨꯃꯥꯏꯅꯗꯤ ꯌꯥꯝ ꯐꯔꯦ
ꯃꯥꯏꯔꯦꯟꯗꯤ ꯀꯨꯏꯅ ꯊꯝꯕ ꯌꯥꯏꯗ ꯃꯥꯏꯔꯦꯟꯒꯨꯝꯕ ꯇꯣꯔꯕꯣꯛꯀꯨꯝꯕꯁꯤꯅ ꯀꯨꯏꯅ ꯊꯝꯕ ꯌꯥꯏꯑꯕ ꯈꯣꯡ ꯊꯣꯡꯒꯨꯝꯕ ꯑꯗꯒꯤ ꯀꯔꯤ ꯍꯥꯏꯇꯥꯔꯦ ꯀꯔꯣꯛ ꯑꯈꯥꯕꯤꯒꯨꯝꯕꯗꯨꯗꯤ ꯌꯥꯗꯦꯕ
ꯃꯥꯅꯦ ꯑꯣ ꯃꯥꯏꯔꯦꯟꯒꯤꯁꯨ ꯑꯃ ꯂꯩꯌꯦ
ꯍꯝ
ꯃꯔꯦꯡꯒꯤꯁꯦ ꯀꯩꯅꯣ ꯇꯧꯔꯒ ꯊꯝꯕꯅ ꯈꯔ ꯐꯝ ꯃꯥꯜꯂꯦ ꯃꯕꯨꯛꯇꯣ ꯑꯗꯨ ꯂꯧꯊꯣꯛꯑ ꯊꯝꯕꯗꯣ ꯑꯗꯨꯅꯛ ꯈꯔ ꯍꯦꯟꯅ ꯐꯩꯌꯦ ꯑꯗꯨ ꯅꯠꯇ꯭ꯔꯒꯗꯤ ꯃꯣꯏꯒꯤ ꯕꯤꯠ ꯕꯤꯠ ꯂꯥꯎꯁꯜꯂꯛꯄ ꯑꯃ ꯌꯥꯎꯏꯤꯅꯦ ꯍꯧꯖꯤꯛꯀꯥꯟꯒꯤ ꯃꯥꯏꯔꯦꯡꯈꯩꯁꯤ ꯀꯃꯥꯏꯅ ꯇꯧꯗꯅꯣ ꯒ꯭ꯌꯥꯟ ꯇꯥꯗꯦ ꯑꯩꯁꯨ ꯊꯨꯅ ꯄꯠꯄꯩꯐꯥꯎ ꯌꯥꯎꯔꯦ ꯃꯥꯒꯤꯅꯦ
ꯑꯦ ꯌꯥꯎꯋꯦ ꯌꯥꯎꯋꯦ ꯑꯗꯨ ꯃꯦꯟ ꯃꯣꯏꯒꯤ ꯀꯩꯅꯣꯗꯤ ꯆꯥꯅꯤꯡꯗꯦꯗ ꯃꯥꯏꯅ ꯑꯁꯪꯕꯗꯨ ꯑ ꯊꯣꯡ ꯉꯥꯡꯅꯗꯕꯤꯗ ꯁꯥꯥꯛ ꯑꯣꯏꯅ ꯆꯥꯕꯗꯣ
ꯑꯥ
ꯅꯞꯅꯞ ꯂꯥꯎꯅ ꯈꯥꯡꯅ ꯐꯖꯅ ꯊꯥꯎꯅꯕ ꯇꯧꯔꯒ ꯀꯩꯗꯧꯔꯒ ꯐꯖꯅ ꯉ ꯉꯥꯎꯅ ꯉꯧꯕꯗꯣ ꯑꯗꯨꯗꯤ ꯍꯥꯎꯋꯦꯕ ꯑꯗꯨꯒ ꯑꯈꯣꯏꯒꯤ ꯃꯥꯏꯔꯦꯟ ꯊꯣꯡꯕ ꯍꯥꯏꯗꯅ ꯑꯩꯈꯣꯏ ꯂꯣꯝꯕ ꯀꯩꯀꯥ ꯊꯥꯒ ꯉꯥ ꯀꯩꯥ ꯊꯣꯡꯕꯗꯣ ꯑꯗꯨꯗꯤ ꯃꯥꯏꯔꯦꯟ ꯑꯔꯤꯕ ꯍꯥꯏꯗꯤ ꯆꯍꯤ ꯑꯃꯒ ꯀꯩꯒ ꯊꯝꯕ ꯃꯌꯥꯝ ꯂꯩꯗꯅ ꯆꯍꯤ ꯑꯃꯅꯤ ꯊꯝꯕ ꯑꯗꯨꯃꯅ ꯌꯥꯝ ꯍꯥꯎꯋꯤ ꯍ ꯍꯣꯏ ꯑꯗꯨꯅ ꯌꯥꯝ ꯍꯥꯎ ꯍꯦꯂꯦꯕ
ꯑꯣ ꯑꯩꯁꯨ ꯍꯧꯖꯤꯛ ꯀꯥꯡꯉꯧ ꯉꯥꯛꯉꯦ ꯆꯥꯏꯁꯦ ꯍꯥꯏꯗꯤ ꯁꯣꯛ ꯑꯣꯏ ꯇꯧꯕꯣꯏ ꯀꯩ ꯇꯧꯔ ꯃꯍꯤ ꯄꯥꯛ ꯌꯥꯎꯗꯕꯤꯗꯣ
ꯑ
ꯑꯗꯨꯋꯥꯏꯟ ꯆꯥꯌꯦ
ꯂꯩ ꯀꯩꯅꯣꯗꯣ ꯑꯗꯩꯩ ꯇꯣꯔꯨꯕꯣꯠꯀ ꯁꯤ ꯍꯥꯟꯅꯗꯤ ꯑꯩꯈꯣꯏ ꯑꯗꯨꯝ ꯀꯩꯅꯣ ꯇꯧꯔ ꯆꯥꯏ ꯌꯥꯏꯗꯅ ꯑ ꯈꯣꯛꯇꯣꯛꯑꯒ ꯑꯗꯨꯝ ꯍꯤꯡꯅ ꯑꯗꯨꯝ ꯆꯥꯕ ꯌꯥꯕꯅꯦꯕ
ꯑꯍꯣꯏ
ꯍꯧꯖꯤꯛꯀꯤ ꯇꯣꯔꯕꯣꯝꯈꯩꯁꯤ ꯆꯥꯕꯗ ꯑꯗꯨꯝꯅ ꯁꯤꯟꯕꯣꯏ ꯂꯥꯛꯄ ꯑꯗꯨꯝ ꯇꯧꯔ ꯂꯩꯕ ꯏ
ꯎꯝ ꯏꯆꯝ ꯆꯝꯝꯕ ꯀꯩꯗꯧꯑ ꯇꯧ ꯇꯧ ꯇꯧ ꯍꯧꯖꯤꯛꯇꯤ ꯇꯧꯗ꯭ꯔꯦꯕ ꯍꯨꯏꯀꯥꯟ
ꯑꯥꯎ ꯈꯦꯠꯅꯔꯦ ꯇꯣꯔꯕ ꯐꯥꯎ ꯀꯩꯅꯣ ꯑꯗꯨꯅꯤ ꯒ꯭ꯌꯥꯟ ꯇꯥ ꯁꯥꯂꯛꯇ꯭ꯔ‌ꯦꯃꯤ ꯍꯧꯖꯤꯛꯀꯥꯟꯒꯤ ꯆꯥꯛ ꯏꯟꯁꯥꯡꯈꯩꯁꯦ ꯑꯩ ꯀꯤ ꯏꯕ ꯌꯥꯎꯁꯜꯂꯛ ꯑꯝꯅꯤ
ꯀꯔꯤ ꯀꯔꯤ ꯃꯣꯏ ꯌꯥꯟꯁꯤꯕꯟ ꯈꯪꯗꯦꯕ
ꯑꯩꯒꯤ ꯇꯣꯔꯕꯣꯠ ꯃꯍꯤ ꯊꯛꯄꯗꯣ
ꯑꯣ
ꯑꯗꯨꯕꯥꯎ ꯈꯦꯠꯅꯔꯦꯕ ꯃꯍꯥꯎꯁꯦ ꯊꯥꯏꯅꯗꯤ ꯑꯌꯨꯛꯇ ꯅꯣꯡ ꯐꯥꯗ‌ꯣꯛ ꯊꯣꯛꯑꯒ ꯄꯨꯛ ꯍꯥꯡꯉꯤꯀꯥꯟꯗ ꯊꯛꯄꯗꯨ ꯄꯨꯛ ꯌꯥꯝ ꯏꯪꯉꯒ ꯃꯍꯥꯎꯒꯗꯨ ꯈꯦꯠꯅꯕꯅꯦꯕ ꯍꯧꯖꯤꯛꯇꯤ ꯑꯃꯨꯛ ꯃꯍꯥꯎꯗꯨ ꯀꯩꯅꯣꯝ ꯇꯧꯏꯤꯅꯦ ꯃꯥꯟꯅꯗ‌ꯦ ꯑꯩ ꯈꯜꯂꯤꯝ ꯀꯩꯏꯟ ꯇꯣꯔꯕ‌ꯣꯟ ꯁꯤꯐꯥꯎꯗ ꯁꯨꯃꯥꯏꯅ ꯇꯧꯔꯖꯥꯠꯂꯥꯅ
ꯑꯗꯨꯅꯤ ꯍꯣꯏ ꯑꯗꯨ ꯏꯌꯥꯝꯕ ꯍꯧꯖꯤꯛ ꯊꯦꯡꯁꯨ ꯊꯦꯡꯖꯤꯜꯂꯛꯑꯦ ꯑꯗꯣ ꯑꯩ ꯏꯟꯁꯥꯡ ꯑꯝꯇ ꯂꯩꯔꯨꯏꯒꯦ ꯑꯗꯨꯒ ꯍꯣꯔꯦꯟ ꯑꯃꯨꯛ ꯇꯧꯔꯛꯑꯒꯦ
ꯍꯣꯏ ꯐꯩ ꯐꯩ ꯆꯥꯊꯣꯛ ꯆꯥꯊꯣꯛ ꯑꯥ ꯂꯩꯊꯣꯛꯎꯔꯣ